ꯏꯪꯕꯧ ꯅꯪ ꯀꯌꯥ ꯂꯩꯔꯤꯕ꯭ꯔꯣ
ꯑꯗꯨꯝ ꯇꯠꯂꯤꯅꯦ ꯉꯁꯤꯁꯦ ꯇꯨꯝꯅꯤꯡꯕ ꯍꯧꯔꯦꯕ
ꯎꯝ ꯇꯨꯝꯅꯤꯡꯕꯗꯤ ꯌꯥꯎꯔꯦ
ꯐꯖꯅ ꯇꯨꯝꯍꯟꯅꯤꯡꯈꯤꯌꯣ
ꯑꯠꯆꯥ
ꯈꯤꯇꯪ ꯇꯨꯝꯅꯤꯡꯕ ꯍꯧꯕꯗꯨꯅ ꯇꯨꯝꯅꯤꯡꯗ꯭ꯔꯤ ꯅꯪ ꯑꯩ ꯅꯪꯅꯦ ꯅꯪꯒꯤ ꯃꯈꯣꯟꯗ ꯈꯪꯒꯅꯦꯕ
ꯑꯩ ꯈꯣꯟ ꯀꯃꯥꯏꯅ ꯇꯧꯕ꯭ꯔꯥ ꯑꯩ ꯇꯨꯝꯅꯤꯡꯕꯗꯣ
ꯇꯨꯝꯅꯤꯡꯕ ꯍꯧꯗ꯭ꯔꯤꯌꯦ
ꯍꯨꯝ
ꯗꯤ ꯍꯧꯔꯝꯕ ꯌꯥꯏ ꯑꯗꯣ ꯄꯪ ꯃꯅꯨꯡ ꯆꯪꯗ꯭ꯔꯤ
ꯑꯗꯨ ꯅꯪ ꯀꯃꯥꯏ ꯈꯪꯕꯔꯥꯕ
ꯅꯤ ꯃꯈꯣꯟꯗ ꯈꯪꯉꯤꯅ
ꯁꯤꯁ
ꯃꯤꯁꯦ ꯇꯨꯝꯅꯤꯡꯂꯗꯤ ꯉꯥꯡꯗꯣ ꯄꯥꯡꯒꯟ ꯌꯥꯎꯗꯅ ꯉꯥꯡꯕꯩ ꯃꯑꯣꯡ ꯉꯥꯡ ꯉꯥꯡꯉꯤꯗꯣ
ꯑꯩ ꯉꯁꯥꯏꯗ ꯋꯥꯔꯤ ꯁꯥꯖꯟꯅꯤꯛ ꯎꯏꯔꯒꯅꯤ
ꯌꯥꯔꯦ ꯅꯪꯁꯨ ꯈꯔ ꯁꯥꯔꯗꯤ ꯑꯗꯨꯃꯥꯏꯅ ꯇꯨꯝꯅꯤꯡꯉꯤ ꯅꯤꯕ ꯍꯣꯏ ꯁꯥꯔꯗꯤ ꯇꯨꯝꯅꯤꯡꯣꯏꯅꯦ ꯐ꯭ꯔꯦꯁ ꯌꯥꯝ ꯑꯣꯏꯔꯝꯅꯤꯅꯦ
ꯑꯥ ꯐꯅꯤꯕ ꯍꯦꯛꯇ ꯄꯜꯂꯤꯅꯦꯀꯣ ꯅꯪꯒꯤ ꯅꯃꯥꯟꯅꯕꯅꯤꯅꯦ ꯑꯗꯨꯗꯣ ꯅꯃꯥꯟꯅꯕꯅꯁꯨ ꯅꯪ ꯖꯦꯂꯁ ꯏꯁ ꯐꯒꯤ ꯇꯧꯕꯅꯤ
ꯑꯦ ꯑꯦ ꯑꯦ
ꯎꯝ ꯎꯝ ꯈꯪꯉꯤꯀꯣ ꯅꯪ ꯎꯝ
ꯀꯔꯤ ꯈꯪꯕꯔꯣ ꯅꯪ ꯑꯃꯨꯛ
ꯎꯝ ꯎꯝ
ꯀꯔꯤ ꯀꯔꯤꯅꯣ ꯍꯥꯏꯔꯛꯑꯣꯅꯦ
ꯎꯝ ꯍꯥꯏꯔꯣꯏ ꯍꯥꯏꯔꯣꯏ ꯈꯪ
ꯍꯥꯏꯅꯤꯡꯕ ꯋꯥꯁꯨ ꯍꯥꯏꯕ ꯉꯝꯗꯦ ꯑꯗꯨꯒ
ꯇꯨꯝꯅꯤꯡꯉꯅꯨ ꯇꯨꯝꯅꯤꯡꯉꯅꯨ ꯑꯦ ꯌꯥꯝ ꯉꯜꯂꯤꯌꯦ
ꯎꯝ ꯉꯟꯗꯦ ꯍꯌꯦꯡ ꯑꯩ ꯉꯟꯅ ꯍꯧꯒꯠꯂꯒ ꯍꯌꯦꯡ ꯊꯕꯛ ꯂꯩꯒꯅꯤ ꯉꯟꯇꯥ ꯍꯧꯒꯠꯅꯤꯡꯉꯦ ꯉꯟꯅ ꯂꯥꯛꯑꯣꯅ ꯍꯥꯏꯕꯅꯦ
ꯉꯥꯟꯇ ꯍꯥꯏꯔꯤꯕꯁꯤ ꯄꯨꯡ ꯀꯌꯥꯗ꯭ꯔꯣ꯫
ꯃꯣꯏꯅ ꯄꯨꯡ꯫ ꯎꯝ ꯇꯔꯦꯠꯇ ꯂꯥꯛꯑꯣ ꯍꯥꯏꯔꯗꯤ꯫
ꯎꯝ ꯁꯤ ꯂꯣꯏꯔꯒ꯫ ꯁꯤ ꯂꯣꯏꯔꯒ ꯇꯨꯝꯈ꯭ꯔꯣ ꯀꯥꯏꯗꯦ ꯑꯗꯣ ꯁꯤ꯫ ꯀꯌꯥ ꯐꯥꯎꯕ ꯀꯨꯏꯅ ꯆꯠꯈ꯭ꯔꯗꯤ ꯌꯦꯡꯕ ꯇꯥꯔꯦ꯫
ꯌꯦꯡꯁꯦ꯫ ꯑꯗꯨ ꯑꯣꯏꯔꯗꯤ ꯁꯤꯛꯁ ꯄꯨꯡ ꯇꯔꯨꯛ ꯃꯈꯥꯏ ꯈꯔ ꯍꯦꯜꯂꯒ ꯍꯧꯒꯠꯄ ꯌꯥꯏ꯫
ꯕꯣꯜꯗꯤ ꯂꯩꯕꯖꯥꯅꯤꯅꯦ ꯀꯣꯂꯣꯕꯤꯌꯥ ꯕꯔꯁꯦꯁ ꯁ꯭ꯋꯤꯠꯖꯔꯂꯦꯟ
ꯍꯩꯕꯅꯦ ꯕꯣꯜ
ꯎꯝ ꯅꯪꯒꯤ ꯅꯨꯡꯁꯤ ꯋꯥꯔꯤꯁꯤ ꯐꯖꯅ ꯇꯥꯈ꯭ꯔꯦ ꯉꯁꯤꯗꯤ ꯌꯥꯝ ꯅꯨꯡꯉꯥꯏꯖꯔꯦ ꯅꯪꯅ ꯐꯖꯅ ꯂꯤꯕꯤꯕꯒꯤꯗꯃꯛ
ꯅꯨꯡꯉꯥꯏꯕꯅꯦ ꯂꯤꯕꯗꯗꯤ ꯌꯥꯝ ꯅꯨꯡꯉꯥꯏꯕ ꯑꯩꯉꯣꯟꯗ ꯐꯥꯎꯈꯤꯕꯗꯨꯗꯤ ꯌꯥꯝ ꯋꯥꯕ
ꯅꯪꯅ ꯑꯩ ꯅꯪꯅ ꯐꯥꯎꯈꯤꯕꯗꯨꯁꯨ ꯑꯩ ꯈꯪꯉꯦ ꯀꯃꯥꯏ ꯑꯗꯨꯒꯤ ꯑꯋꯥꯕꯗꯨꯁꯨ
ꯎꯝ ꯍꯥꯏꯗ꯭ꯔꯁꯨ ꯑꯩ ꯈꯪꯉꯤ ꯐꯤꯜ ꯇꯧꯕ ꯉꯝꯃꯤ꯫
ꯑ ꯑꯁ ꯅꯨꯡꯗꯥꯡꯗꯒ ꯈꯪꯕ꯭ꯔ ꯀꯥꯞꯄꯗꯣ꯫ ꯃꯈꯣꯟ ꯊꯣꯛꯄꯗꯤ ꯌꯥꯗꯕ ꯑꯩꯅ ꯏꯂꯚꯦꯟ ꯇꯨꯋꯦꯜꯐ ꯀꯥꯕ ꯀꯥꯟꯗ ꯏꯆꯦ ꯍꯣꯏꯒ ꯂꯩꯌꯦꯕꯀꯣ꯫ ꯑꯗꯨꯗ ꯌꯨꯝ ꯀꯥꯗꯣ ꯇꯣꯉꯥꯟ ꯇꯣꯉꯟꯂꯦꯕ ꯑꯗꯨ ꯑꯣꯏꯔꯁꯨ꯫ ꯏꯆꯦ ꯏꯆꯦꯈꯣꯏ ꯒꯤ ꯀꯥꯒ ꯑꯩꯒꯤ ꯀꯥꯒ ꯅꯛꯅꯩꯌꯦꯕꯣ꯫ ꯑꯗꯨꯒꯤ ꯑꯩꯅ ꯀꯞꯄꯗꯣ ꯃꯈꯣꯟ ꯊꯣꯛꯇꯒꯤ ꯌꯦꯡꯉꯣ ꯑꯩꯒꯤ ꯆꯤꯟ꯫ ꯃꯈꯣꯟ ꯊꯣꯛꯇꯅꯤꯌꯦ ꯀꯞꯄꯗꯣ ꯃꯈꯣꯟ ꯊꯣꯛ ꯄꯥꯒꯤꯅꯤ ꯑꯗꯨꯃꯥꯏꯅ ꯑꯁ ꯊꯕꯥꯛ ꯅꯥꯕꯅꯦꯍꯦ꯫
ꯎꯝ꯫
ꯑꯣꯟꯊꯣꯛꯇꯅꯤꯡꯉꯥꯏ ꯀꯞꯄꯗꯣ ꯌꯥꯝ ꯋꯥꯕꯅꯦ꯫ ꯑꯁ ꯇꯟꯂꯦꯗ ꯑꯗꯨ ꯑꯗꯨ ꯃꯥꯇꯝ ꯌꯥꯝ ꯀꯞꯄꯦꯗ ꯑꯩ꯫ ꯑꯗꯣ ꯍꯧꯖꯤꯛꯇꯤ ꯑꯩ ꯀꯞꯇꯦ ꯀꯞꯇ꯭ꯔꯤ ꯀꯞꯁꯨ ꯀꯞꯄꯔꯣꯏ꯫
ꯎꯝ꯫
ꯀꯞꯁꯨ ꯀꯞꯅꯤꯡꯗꯤ꯫
ꯑꯗꯣ ꯉꯁꯤ ꯕꯣꯔꯒꯤꯗꯤ ꯀꯞꯄꯦꯍꯦ ꯈꯪꯕ꯭ꯔꯥ ꯑꯁ ꯑꯩꯗꯨ꯫ ꯄꯥꯈꯠꯄꯗꯨ ꯑꯦ ꯉꯝꯃꯔꯣꯏꯗ꯭ꯔꯥ ꯍꯥꯏꯔ ꯑꯩꯗꯣ꯫ ꯀꯞꯈꯔꯦꯕ ꯑꯗꯨꯏꯅꯦ꯫
ꯔꯣꯅꯥꯜꯗꯣ ꯉꯝꯗꯕꯗꯨꯗꯤ ꯀꯞꯇꯦ꯫
ꯑꯩ ꯉꯔꯥꯡꯗꯣ ꯍꯥꯐ ꯃꯇꯨꯡꯗ ꯇꯨꯝꯈꯤꯕ ꯈꯪꯗꯦ ꯍꯥꯏꯕꯗꯣ꯫ ꯌꯦꯡꯕꯅꯦꯕ ꯐꯖꯅꯗꯤ ꯁꯥꯟꯅꯩꯌꯦꯕ ꯏꯁꯄꯦꯟꯗꯣ꯫ ꯈꯔ ꯍꯩꯕ ꯇꯥꯏꯞꯇ ꯇꯧꯋꯦ ꯉꯔꯥꯡꯗꯣ ꯆꯨꯝꯕ꯭ꯔꯥ ꯃꯣꯏꯁꯨ ꯐꯖꯅ ꯁꯥꯟꯅꯩꯌꯦ꯫
ꯍꯣꯏ ꯏꯁꯄꯦꯟꯁꯨ ꯑꯗꯨꯝ ꯍꯩꯌꯦꯗ ꯉꯥꯔꯥꯡꯗꯨꯀꯣ꯫
ꯑ ꯍꯥꯐ ꯍꯥꯐ ꯍꯥꯐ ꯍꯥꯥꯐ ꯑꯗꯨꯝ ꯐꯖꯅ ꯌꯦꯡꯉꯦꯕꯀꯣ꯫ ꯍꯥꯐ ꯃꯇꯨꯡꯗꯅꯦꯕ ꯑꯩꯅ ꯇꯨꯝꯅꯤꯡꯕ ꯍꯧꯈ꯭ꯔꯕꯗꯨ ꯑꯩ ꯋꯥꯏꯑꯦꯕ꯫ ꯑꯗꯒꯤ꯫ ꯍꯥꯐ ꯃꯇꯨꯡꯗ ꯑꯗꯨꯝ ꯌꯦꯡꯈ꯭ꯔꯥ ꯑꯩꯗꯣ ꯌꯦꯡꯒꯅꯤ ꯍꯥꯏꯔꯒ꯫ ꯉꯝꯅꯕꯗꯤ ꯇꯧꯕꯅꯦ ꯑꯗꯨꯕꯨ ꯑꯩ ꯇꯨꯝꯈꯤꯕ ꯈꯪꯍꯧꯗ꯭ꯔꯦ꯫
ꯎꯝ꯫
ꯍꯧꯒꯠꯂꯛꯄꯗ ꯑꯩꯒꯤ ꯐꯣꯟ ꯑꯩꯒꯤ ꯈꯣꯡꯗ ꯂꯩꯔꯝꯃꯦ ꯉꯁꯤꯗꯤ ꯉꯟꯕꯒꯤ ꯌꯦꯡꯕꯗ ꯅꯨꯡꯉꯥꯏꯅ ꯌꯦꯡꯕꯅꯤꯅ ꯑꯁꯤ ꯑꯔꯖꯦꯟꯇꯤꯅꯥꯁꯨ ꯑ ꯑꯗꯨꯝ ꯊꯦꯡꯅ ꯑꯣꯏꯔꯗꯤ ꯌꯦꯡꯕ ꯉꯝꯃꯣꯏ
ꯉꯁꯤꯗꯤ ꯉꯜꯂꯦ ꯇꯥꯏꯃꯤꯡ ꯆꯥꯔꯤꯀꯣ
ꯑ ꯇꯥꯏꯃꯤꯡ ꯆꯥꯕ ꯌꯦꯡꯕꯅꯤꯅꯦ ꯅꯠꯇ꯭ꯔꯗꯤ ꯌꯦꯡꯁꯨ ꯌꯦꯡꯉꯣ ꯄꯨꯡ ꯌꯥꯝ ꯊꯦꯡꯉꯁꯨ ꯇꯜꯂꯦ ꯋꯥꯏꯌꯦꯕ ꯃꯇꯨꯡꯗꯔꯗꯤ ꯑꯁ ꯅꯍꯥꯟꯃꯨꯛ꯫ ꯐꯖꯅ ꯇꯨꯝꯗꯕ ꯑꯗꯨꯗꯒꯤꯅꯦ ꯍꯧꯖꯤꯛ ꯑꯩꯒꯤ ꯏꯁꯥꯗꯣ ꯌꯥꯝ ꯅꯨꯡꯉꯥꯏꯇꯕꯗꯣ꯫
ꯎꯝ꯫ ꯑꯌꯨꯛ ꯑꯌꯨꯛ ꯀꯩꯗꯧꯔꯤꯅꯣ꯫
ꯍꯥ꯫
ꯑꯌꯨꯛꯇ ꯑꯌꯨꯛꯇꯁꯨ ꯌꯥꯝ ꯁꯥ ꯁꯥꯕ ꯑꯣꯏꯔꯝꯃꯣꯏꯗ ꯑꯌꯨꯛꯇꯗꯤ ꯀꯣ꯫
ꯑꯁ ꯁꯥꯌꯦꯗ ꯅꯨꯉꯁꯥ ꯌꯩꯕꯅꯤꯅꯥ ꯇꯨꯝꯕ ꯌꯥꯗꯦꯗ꯫
ꯅꯣꯡ ꯆꯨꯗ꯭ꯔꯣ ꯑꯌꯨꯛ ꯄꯨꯝꯗꯪ ꯉꯁꯤꯗꯤ ꯉꯔꯥꯡꯗꯣ
ꯉꯔꯥꯡ
ꯉꯥꯁꯤꯒ ꯉꯔꯥꯡꯁꯤ ꯅꯣꯡ ꯆꯨꯗꯣ ꯅꯣꯏ ꯂꯩꯐꯝꯗ
ꯍꯧꯖꯤꯛꯇꯤ ꯂꯦꯞꯈ꯭ꯔꯦ ꯉꯔꯥꯡꯗꯤ ꯆꯨꯕꯗꯨꯗꯤ
ꯎ ꯎꯝ
ꯑꯩꯅ ꯏꯔꯣꯏ ꯍꯥꯏꯕꯗꯨꯅꯤꯅꯦ ꯑꯗꯣ ꯍꯧꯖꯤꯛꯇꯤ ꯆꯨꯗ꯭ꯔꯦ ꯇꯨꯃꯤꯟꯅꯥ ꯂꯩꯈꯔꯦ ꯅꯉ ꯆꯣ ꯀꯥꯎ ꯌꯥꯝ ꯆꯤꯛꯑꯦ
ꯅꯥꯪꯗꯤ ꯀꯅꯥꯒꯥ ꯇꯨꯝꯕ꯭ꯔꯣ
ꯑꯩꯗꯤ ꯑꯩꯒꯤꯗꯣ ꯅꯨꯄꯥ ꯃꯆꯥꯗꯣ
ꯅꯨꯄꯥ ꯃꯆꯥꯗꯤ ꯀꯅꯥꯅꯣ
ꯑꯩꯒꯤ ꯔꯨꯝꯃꯦꯠ
ꯑꯣ
ꯂꯩꯁꯥꯕꯤꯗꯤ ꯀꯣꯏꯕ ꯍꯥꯏꯔꯅꯤꯃꯁꯨ
ꯀꯣꯏꯒꯗꯕꯅꯤꯅꯦ ꯑꯗꯣ ꯑꯩꯉꯣꯟꯗꯗꯤ ꯀꯣ ꯑꯇꯣꯞꯄ ꯖꯥꯇꯤꯗꯤ ꯌꯥꯝ ꯍꯥꯏꯔꯛꯇꯦ ꯃꯩꯇꯩ ꯌꯥꯝ ꯍꯥꯏꯌꯦ ꯑꯩꯉꯣꯟꯗ ꯄꯥꯝꯃꯦ ꯍꯥꯏꯕꯗꯣ
ꯀꯣꯌꯦꯅ
ꯑ ꯃꯩꯇꯩ ꯉꯥꯛꯇ ꯍꯥꯏꯕꯅꯦ ꯑꯩ ꯄꯥꯝꯃꯦꯅ ꯑꯇꯣꯞꯄ ꯖꯥꯇꯤꯅ ꯑꯇꯣꯄꯖ ꯀꯩꯃ
ꯅꯪꯅ ꯀꯌꯥ ꯔꯤꯖꯦꯛ ꯇꯧꯕꯤꯈ꯭ꯔꯕ ꯑꯗꯨꯗꯤ
ꯎꯝ ꯈꯪꯗꯦꯗ ꯌꯥꯝꯅ ꯑꯩꯅ ꯌꯥꯗꯦꯗꯦꯗ ꯍꯥꯏꯗꯤ ꯑꯩꯈꯣꯏꯒꯤ ꯖꯥꯇꯤꯁꯨ ꯌꯥꯝꯅ ꯍꯥꯏꯔꯛꯄꯗꯤ ꯑꯣꯏꯗꯦꯕ ꯑꯩꯉꯣꯟꯗꯗꯤ
ꯂꯦꯡꯉꯩꯁꯨ ꯍꯥꯏꯔꯛꯄ ꯌꯥꯎꯋꯦ
ꯅꯪꯅ ꯀꯌꯥ ꯔꯤꯖꯦꯛ ꯇꯧꯈ꯭ꯔꯦ ꯅꯪꯉꯣꯟꯗ ꯍꯥꯏꯔꯛꯄꯗꯣ ꯍꯧꯖꯤꯛꯐꯥꯎ
ꯖꯦꯛ ꯑꯣꯏ ꯑꯗꯨ ꯌꯥꯝꯗꯤ ꯑꯗꯨꯝ ꯑꯣꯏꯔꯝꯃꯅꯤ ꯌꯥꯝꯕꯗꯤ ꯅꯠꯇꯦꯗ ꯑꯩꯅ ꯍꯥꯏꯗꯤ ꯑꯩꯅ ꯁꯣꯁꯦꯜ ꯃꯦꯗꯤꯌꯥꯗ ꯑꯩꯒꯤ ꯄꯣꯠꯇꯣ ꯊꯥꯒꯠꯂ ꯑꯗꯨꯗ ꯇꯧꯗꯕꯅ ꯈꯪꯗꯦꯅꯀꯣ ꯍꯥꯏꯗꯤ ꯃꯣꯏ ꯍꯥꯏꯐꯦꯠ ꯎꯕ ꯃꯤꯗꯨꯅꯦꯕ ꯑꯗꯨꯝ ꯀꯩ ꯍꯥꯏꯕꯗ ꯊ ꯌꯥꯗ ꯑꯦꯗ ꯀꯔꯤ ꯌꯥꯒꯦ ꯍꯣꯏ ꯍꯣꯏ ꯍꯣꯏ ꯀꯩꯅꯣ ꯀꯔꯤꯅꯣꯃ ꯈꯣꯡꯉꯒ ꯂꯩꯒꯅꯦ ꯌꯦꯟ ꯈꯣꯡꯉꯒ ꯂꯩꯔꯦ ꯌꯦꯟ
ꯎꯝ ꯎꯝ ꯇꯥꯏꯃꯤꯡ ꯆꯥꯗꯅꯤ ꯌꯦꯡꯁꯦ ꯑꯗꯨꯝ ꯄꯡꯈꯣꯡ ꯈꯣꯡꯕꯅꯦ
ꯑꯩꯈꯣꯏ ꯈꯨꯟꯗꯗꯤ ꯅꯨꯡꯗꯥꯡꯗ ꯌꯦꯟ ꯈꯣꯡꯉꯗꯤ ꯆꯦꯟꯅꯕ ꯂꯩꯔꯦ ꯍꯥꯏꯕꯅꯤ ꯆꯦꯟꯁꯨ ꯆꯦꯟꯕꯅꯦ ꯅꯨꯄꯤ ꯅꯨꯄꯥꯁꯨ ꯂꯣꯏꯗꯤ ꯂꯩꯇ꯭ꯔꯦ ꯑꯗꯨꯃꯥꯏꯅ
ꯀꯔꯤ ꯌꯦꯠꯅꯕ ꯂꯩꯌꯦꯕ
ꯌꯦꯟꯅ ꯈꯣꯡꯉꯗꯤ ꯑꯌꯨꯛꯇ ꯈꯣꯡꯕꯅꯦꯗꯅ ꯌꯦꯟꯗꯣ
ꯎꯝ
ꯑꯗꯨ ꯅꯨꯡꯗꯥꯡꯗ ꯈꯣꯡꯉꯗꯤ
ꯎꯝ
ꯑꯗꯩ ꯈꯨꯟꯗ ꯅꯨꯄꯤ ꯆꯦꯟꯈꯤꯕ ꯑꯃ ꯅꯠꯇ꯭ꯔꯒ ꯅꯨꯄꯥꯅ ꯅꯨꯄꯤ ꯆꯦꯜꯂꯛꯄ ꯑꯃ ꯇꯧꯋꯤ ꯋꯥꯍꯤꯩꯛꯇꯪ
ꯑꯗꯨꯗꯤ ꯅꯇꯦ ꯇꯥꯛꯗꯗꯤ ꯈꯪꯗꯦꯗ ꯑꯗꯨꯣ ꯍꯅꯗꯤ ꯅꯇꯦ
ꯑꯩꯈꯣꯏꯒꯤꯅ ꯑꯗꯨꯃꯥꯏꯅ ꯂꯩꯕ ꯆꯦꯟꯁꯨ ꯆꯦꯜꯂꯛꯑꯦꯕꯀꯣ
ꯎꯝ ꯂꯨꯍꯣꯡꯕꯅ ꯐꯩꯗ ꯍꯧꯖꯤ ꯀꯥꯟꯗꯤ ꯅꯠꯇ꯭ꯔꯥ ꯌꯦꯦꯟꯕ ꯁ ꯂꯨꯄꯗꯤ ꯍꯥ
ꯑꯣꯏꯔ ꯌꯥꯏ ꯍꯣꯝꯁꯨꯣ ꯍꯌꯦꯌꯦꯡ ꯄꯩꯁꯥꯗꯤ ꯌꯥꯝ ꯆꯪꯕꯅꯤꯅꯦ ꯂꯨꯍꯣꯡꯕꯁꯨ
ꯄꯩꯁꯥ ꯗꯤꯖꯥꯏꯟꯅꯤ ꯍꯣꯏ ꯑꯗꯨꯁꯨ ꯀꯩꯅꯣ ꯍꯣꯡꯕꯅ ꯐꯕꯅꯤꯗ ꯈꯔ ꯑꯍꯟ ꯑꯣꯏꯔ ꯈꯔ ꯑꯍꯟ ꯑꯣꯏꯔꯛꯑꯗꯤꯀꯣ
ꯑꯥ
ꯆꯦꯟꯕ ꯈꯣꯠꯄꯁꯦ ꯑꯉꯥꯡ ꯃꯆꯥꯒꯤ ꯊꯕꯛ ꯌꯥꯝ ꯊꯣꯛꯄꯅꯦ ꯑꯗꯨꯒ ꯋꯥꯡꯕ ꯇꯧꯍꯣꯡꯅꯤꯡꯕꯒꯤ ꯋꯥꯈꯜꯂꯣꯟ ꯑꯗꯨ ꯍꯥꯏꯕꯗꯤ ꯅꯨꯡꯁꯤꯅꯔꯁꯨ ꯁꯨ ꯂꯨꯍꯣꯡꯁꯦ ꯍꯥꯏꯕꯒꯤ ꯄ꯭ꯂꯥꯟꯗꯣ ꯂꯥꯛꯄꯅꯦꯕ ꯂꯩꯕꯅꯦꯕ
ꯁꯤ ꯐꯥꯏ ꯎꯝꯝ ꯅ ꯅꯪꯒꯤꯗꯤ ꯅꯨꯄꯤ ꯑꯃꯈꯛꯇ ꯀꯣꯏ ꯍꯥꯏꯌꯦꯦ ꯅꯪꯒꯤ ꯐꯥꯔꯁ ꯂꯛ ꯂꯩꯇꯦ
ꯑꯗꯨꯅꯦ ꯑꯩꯅ ꯍꯥꯏꯕꯗꯣ ꯅꯨꯄꯤ ꯑꯃꯒꯛ ꯀꯣꯏꯏ ꯍꯥꯏꯕꯗꯣ ꯃꯥꯅꯤ
ꯑꯗꯨ ꯅꯪꯒꯤ ꯐꯥꯔꯁ ꯂꯞ ꯑꯣꯏꯒꯦꯔꯣ ꯅꯪꯅꯁꯨ ꯄꯥꯝꯗ꯭ꯔꯒ
ꯎ ꯎꯝ
ꯀꯅ
ꯍꯥꯥ
ꯌꯥꯏꯕꯅ ꯑ ꯐꯁ ꯂꯅꯤ ꯍꯥꯏꯗꯤ
ꯐꯥꯔꯁ ꯂꯞ ꯅꯠꯇꯦ ꯑꯗꯣ ꯐꯥꯔꯁ ꯂꯐꯇꯤ ꯂꯩꯇꯦꯕ ꯊꯝꯃꯣꯏ ꯏꯁꯤꯡ ꯅꯨꯡꯁꯤꯕꯀꯣ
ꯀꯩꯒꯤ ꯂꯩꯇꯕ꯭ꯔꯣ
ꯑꯩꯅ ꯑꯗꯨꯝ ꯀꯣꯏꯅꯤꯡꯗꯕꯗꯣ ꯅꯨꯄꯥ ꯊꯣꯛꯇꯕꯗꯣ
ꯄꯥꯊꯣꯛ ꯇꯗꯣꯏ
ꯑꯩꯅ ꯅꯨꯄꯥ ꯊꯣꯛꯇꯕ ꯑꯩꯒꯤ
ꯑꯩꯁꯦ ꯑꯥꯎꯠꯁꯥꯏꯗꯇ ꯂꯩꯕ ꯅꯨꯄꯥꯁꯦ ꯌꯥꯝꯗꯤ ꯊꯥꯖꯗꯕꯅꯦ ꯍꯣꯏ ꯅꯪꯕꯨꯗꯤ ꯍꯣꯁꯇꯦꯜꯒꯨꯝꯕꯗ ꯂꯩ ꯑꯗꯨꯕꯨ ꯑꯇꯣꯞꯄ ꯃꯤ ꯍꯣꯏ ꯑꯐꯕ ꯃꯤꯁꯨ ꯌꯥꯝ ꯂꯩꯔꯝꯒꯅꯤꯀꯣ ꯑꯗꯨꯕꯨ ꯌꯥꯝ ꯊꯥꯖꯕꯗꯤ ꯉꯝꯗꯗꯦ ꯑꯩ ꯏꯃꯥꯟꯅꯕꯈꯣꯏꯁꯨ ꯑꯥꯎꯠꯁꯥꯏꯗꯇ ꯌꯥꯝ ꯂꯩꯕꯅꯤꯅꯀꯣ ꯃꯣꯏꯁꯨ ꯃꯣꯏꯒꯤ ꯅꯨꯄꯤꯒ ꯑꯗꯨꯝ ꯄꯨꯟꯅ ꯄꯨꯟꯅ ꯂꯩꯌꯦꯕ ꯑꯗꯨꯒꯤ ꯊꯥꯖꯕ
ꯑꯗꯨꯒꯨꯝꯅꯗꯨꯗꯤ ꯇꯧꯅꯤꯡꯗꯦꯗ ꯍꯩꯅꯗꯦꯗ
ꯑꯗꯨꯒꯨꯝꯕ ꯌꯥꯝ ꯂꯩꯌꯦ ꯑꯗꯨꯒꯤ ꯃꯄꯥꯟ ꯂꯝꯗ ꯂꯩꯕ ꯑꯩ ꯃꯄꯥꯟ ꯂꯝꯗꯁꯨ ꯆꯠꯅꯤꯡꯗꯦ ꯗꯨ
ꯅꯨꯡꯁꯤꯅꯔꯁꯨ ꯂꯩꯗꯅ ꯑꯗꯨꯝ ꯗꯨꯒꯨꯝꯕ ꯊꯝꯗꯕꯤꯀꯣ
ꯎꯝ
ꯎ ꯐꯣꯟꯁꯨ ꯕ꯭ꯔꯥꯏꯠꯅꯦꯁ ꯌꯥꯝꯃꯦ ꯃꯤꯠꯊꯛꯑꯦ
ꯋꯥꯔꯤꯣꯏꯗꯧꯔ ꯑꯃꯨꯛ ꯈꯥꯏꯅꯔꯅꯤ ꯑꯗꯨ ꯅꯟꯗ꯭ꯔꯣ
ꯎꯕꯨꯗꯤ ꯆꯨꯝꯃꯦꯗꯒꯣ
ꯀꯥꯟ ꯑꯉꯥꯡꯁꯤ ꯑꯉꯥꯡꯁꯤꯅ ꯑꯃꯨꯛꯇꯪ ꯇꯧꯧꯕꯅꯦ ꯑꯗꯨꯕꯨ ꯑꯃꯇꯪ ꯑꯃ
ꯑꯗꯨꯃꯥꯏꯅ ꯌꯥꯝꯅ ꯑꯥꯎꯠꯁꯥꯏ ꯇ ꯂꯩꯔ ꯑꯩ ꯏꯍ
ꯑꯁꯤ ꯉꯁꯥꯏ ꯀꯔꯤꯕ ꯑꯁꯤ ꯐꯅꯤꯕꯣꯏꯒꯤ ꯃꯃꯥꯟꯅꯕꯗꯣ ꯑꯩꯅ ꯅꯪꯉꯣꯟꯗ ꯊꯥꯔꯛꯄꯗꯣ ꯑꯗꯨ ꯃꯥꯥꯅꯦ ꯍꯥꯏꯌꯦ